ꯑꯩꯁ ꯂꯦꯞ ꯂꯦꯞꯂꯒ ꯀꯩꯅꫭ ꯇꯧꯔꯅꯤ ꯑꯁꯤ
ꯀꯔꯤ ꯀꯔꯤ ꯀꯔꯤ
ꯂꯦ ꯂꯦꯞꯂꯒ ꯂꯥꯏꯁꯇ ꯇꯨꯗꯣꯏꯅꯤꯀꯣ
ꯎꯝ
ꯇꯨꯒꯦ ꯇꯧꯕꯅꯤ ꯅꯟꯊꯛ ꯂꯩꯔꯤꯁꯦ
ꯏꯪꯕ꯭ꯔꯣ ꯑꯗꯨꯗꯅ
ꯏꯪꯕ ꯏꯪꯗꯕ ꯈꯪꯗꯦ ꯈꯔ ꯈꯔꯕꯨꯗꯤ ꯏꯪꯉꯦ ꯃꯄꯥꯟꯗ ꯃꯄꯥꯟꯗ ꯀꯩꯗꯧꯅꯤ ꯃꯅꯨꯡꯗꯤ ꯁꯥꯕꯒꯣ ꯐꯤꯗ ꯊꯦꯡꯕ ꯍꯥꯏꯀꯦ ꯑꯁꯤ ꯑꯁ ꯌꯥꯝ ꯇꯟꯕ ꯖꯠꯅ‌ꯦ
ꯎꯝ
ꯍꯟꯗꯛꯁꯦ ꯌꯥꯗ‌ꯦꯅꯦ ꯍꯛꯆꯥꯡꯁꯦ ꯍꯛꯆꯥꯡꯅ ꯃꯔ‌ꯦꯜ ꯑꯃꯀ‌ꯣ ꯁꯥꯕꯅꯦꯀꯣ
ꯎꯝ
ꯃꯤ ꯑꯃ ꯃꯤ ꯑꯃ ꯏꯅꯥꯛꯇꯒꯨꯝꯕ ꯈꯤꯇꯪ ꯅꯛꯅꯀꯥ ꯆꯪꯁꯤꯜꯂꯨꯕꯗ ꯁꯥꯕꯒꯤ ꯃꯉꯥꯟꯗꯣ ꯃꯥꯒꯤ ꯍꯤꯠꯇꯨ ꯑꯗꯨꯝ
ꯃꯟꯅꯤ ꯍꯥꯏꯒꯗꯕ
ꯐꯨꯔꯤꯠ ꯑꯊꯥꯕ
ꯎꯝ
ꯎꯝ ꯑꯗꯨꯅ‌ꯦ ꯃꯥꯏ ꯇꯧꯌ‌ꯦꯅꯦ
ꯌꯥꯝ ꯁꯥꯕꯩ ꯇꯥꯞ ꯑꯗꯨꯝ ꯇꯧꯌ‌ꯦꯅ‌ꯦꯀꯣ ꯑꯗꯨꯅ ꯐꯤ ꯐꯥꯎ ꯇꯨꯝꯅ ꯐꯤꯐꯧ ꯏꯟꯗꯕꯅꯦ
ꯎꯝ
ꯐꯤ ꯈꯥꯏ ꯐꯤ ꯅꯤꯡꯕꯁꯦ ꯅꯨꯡꯗꯥꯡ ꯑꯦ ꯅꯠꯇꯦ ꯑꯌꯨꯛ ꯑꯌꯨꯛ ꯀꯣ ꯍꯧꯒꯠꯂꯝꯗꯥꯏꯗ ꯄꯨꯡ ꯃꯉꯥ ꯑꯗꯨꯋꯥꯏ‌ ꯈꯔ ꯐꯤꯅꯤꯡꯕꯁꯦ ꯑꯗꯨꯁꯨ ꯄꯨꯔꯥ ꯍꯣꯜ ꯅꯠꯇꯦ ꯈ꯭ꯋꯥꯡꯒꯤ ꯃꯈꯥ ꯈꯛꯇꯀꯣ
ꯍꯣꯏ ꯍꯣꯏ ꯍꯣꯏ
ꯑꯗꯨꯃꯥꯏꯅ ꯇꯧꯕꯅꯦ
ꯎꯝ ꯍꯛꯆꯥꯡ ꯁꯥꯕꯅ ꯌꯥꯗꯦꯅꯦ
ꯎꯝ
ꯏꯪꯕ ꯍꯛꯆꯥꯡ ꯑꯣꯏꯔꯗꯤ ꯐꯥꯕ
ꯎꯝ
ꯎꯟ ꯎꯟ ꯌꯥꯎꯔꯗꯤ ꯐꯗꯧꯅꯤ ꯍꯛꯆꯥꯡꯗ ꯎꯝ ꯑꯗꯨꯅ ꯋꯤꯟꯇꯔꯗꯨꯅ ꯑꯃꯨꯛꯀ ꯁꯥꯍꯟꯕ ꯌꯥꯕ
ꯎꯝ
ꯋꯤꯟꯇꯔ ꯗꯗꯤ ꯑꯤꯏ ꯂ‌ꯣꯏꯔ‌ꯦ
ꯀꯥꯂꯦꯟ ꯊꯥꯗꯅ ꯏꯪꯍꯟꯕ ꯌꯥꯕ
ꯎꯝ
ꯅꯠꯇꯔꯥ
ꯍꯛꯆꯥꯡ ꯍꯛꯆꯥꯡꯗ ꯑꯦꯁꯤ ꯀꯨꯂꯔꯒꯨꯝꯕ ꯄꯥꯟꯅꯤ ꯍꯥꯏꯗꯤ ꯐꯥꯗꯧꯅꯤ
ꯑꯗꯣ ꯑꯝꯇ ꯄꯨꯊꯣꯔꯛꯎꯅꯦ ꯅꯪꯅ ꯃꯌꯥꯝꯒꯤꯁꯨ ꯈꯜꯂꯒ
ꯑꯗꯨ ꯁꯦꯟ ꯍꯥꯢꯔꯤ ꯑꯗꯨꯒꯤ ꯃꯤꯒꯤꯗꯤ ꯄ꯭ꯔꯤꯊꯤꯕꯤꯗ ꯅꯝꯕꯔ ꯋꯥꯟ ꯇꯥꯔꯅꯤ ꯍꯩꯔꯗꯤ
ꯎꯝ
ꯑꯩꯈꯣꯢꯔꯣꯝꯗꯤ ꯃꯆꯤꯟꯅ ꯐꯦꯟ ꯄꯥꯝꯕꯁꯨ ꯌꯥꯕꯅꯤ
ꯃꯆꯤꯟꯗ ꯐꯦꯟ ꯄꯥꯟꯕ ꯍꯥꯢꯁꯤꯗꯤ ꯀꯩꯅꯣꯅ ꯈꯪꯕ ꯍꯥꯏꯔꯛꯑꯣꯀꯣ ꯎꯗꯤ ꯎꯗꯦꯕ ꯑꯗꯨꯕꯨ ꯆꯞ ꯃꯥꯟꯅꯩ ꯍꯥꯏꯕ ꯃꯦꯒꯤ ꯃꯤꯃꯤꯗꯣ ꯃꯤꯃꯤꯗꯣ ꯐꯨꯠ ꯐꯨꯠꯄ ꯂꯣꯏꯗꯉꯥꯢꯕꯗꯨ ꯑꯗꯨꯝ ꯀꯩꯝ ꯇꯧꯗꯕꯤꯗ ꯑꯗꯨꯝ ꯆꯥꯏꯅꯦ ꯃꯈꯨꯠ ꯄꯥꯏꯔꯒ
ꯍꯣꯏ ꯍꯣꯢ
ꯑꯗꯨꯅꯦ ꯑꯗꯨꯅ ꯃꯆꯤꯟꯗ ꯐꯦꯟ ꯄꯥꯟꯕ꯭ꯔꯥ ꯍꯥꯏꯅ ꯑꯈꯣꯢ ꯍꯥꯏꯔꯤꯅꯦ
ꯎꯝ
ꯁꯨꯛ ꯁꯥꯕꯗꯣ ꯀꯥꯏ ꯇꯞ ꯇꯞꯅ ꯆꯥꯕꯗꯣ
ꯎꯝ
ꯎꯝ
ꯅꯣꯏ ꯈꯨꯟꯗꯗꯤ ꯀꯩ ꯀꯩ ꯍꯔꯥꯎ ꯀꯨꯝꯍꯩ ꯇꯧꯒꯦ
ꯑꯇꯩ ꯂꯩꯇꯦꯗꯥ ꯈ꯭ꯔꯤꯁꯃꯥꯁꯇꯨꯝ ꯂꯩꯔꯦ
ꯑꯗꯨ ꯅꯠꯇꯕ
ꯃꯊꯪꯅ ꯏꯁꯇꯔꯁꯨ ꯂꯩꯔꯦ
ꯎꯝ
ꯑꯗꯨꯅ ꯀꯨꯝꯍꯩ ꯑꯆꯧꯕ ꯑꯗꯨ ꯑꯇꯩ ꯑꯇꯩꯗꯤ
ꯎꯝ
ꯐꯧ ꯑꯃ ꯍꯥꯔꯚꯦꯁ ꯃꯇꯝꯗꯀꯣ
ꯎꯝ
ꯐꯧ ꯐꯧ ꯂꯣꯢꯅ ꯐꯧ ꯂꯣꯛꯄ ꯂꯣꯏꯔꯦ ꯍꯥꯏꯗꯤ ꯑꯗꯨꯗ ꯅꯣꯡꯃ ꯇꯧꯒꯅꯤ
ꯎꯝ ꯎꯝ ꯎꯝ
ꯄ꯭ꯔꯥꯊꯅꯥ ꯇꯧꯔꯒ ꯑꯗꯨꯝ ꯋꯥ ꯈꯥꯀꯥ ꯍꯥꯏꯔꯒꯀꯣ
ꯎꯝ
ꯆꯥꯃꯤꯟꯅꯒꯅꯤ ꯁꯥꯒꯨꯝꯕ ꯊꯣꯡꯉꯒꯅꯤ ꯑꯗꯨꯝ ꯂꯣꯏꯔꯦ
ꯎꯝ
ꯑꯗꯨꯝ ꯑꯇꯩ ꯑꯇꯩꯁꯤꯡꯗꯤ ꯑꯥ ꯑꯇꯩ ꯑꯇꯩ ꯂꯥꯏꯅꯤꯡꯕꯁꯤꯡꯗꯤ ꯒꯪꯉꯥꯏꯒꯨꯝꯕ ꯇꯧꯋꯤꯗꯅ
ꯎꯝ ꯎꯝ ꯎꯝ ꯅꯠꯇ꯭ꯔꯁꯨ ꯅꯣꯢ ꯈꯨꯨꯟꯗꯁꯨ ꯈ꯭ꯔꯤꯁꯇꯦꯟ ꯆꯠꯇꯕ ꯃꯤ ꯂꯩꯕ꯭ꯔꯥ
ꯑꯩꯈꯣꯏ ꯈꯨꯟꯗꯤ ꯂꯩꯇꯦꯗ ꯑꯇꯣꯞꯄ ꯈꯨꯟꯗ ꯂꯩꯌꯦ ꯎꯝ ꯆꯤꯡ ꯂꯣꯝꯗꯗꯤ ꯑꯩ ꯌꯥꯝꯗꯤ ꯌꯥꯝꯗ꯭ꯔꯕꯅꯤꯅ ꯑꯗꯨꯕꯨꯗꯤ ꯑꯌꯥꯝꯕ ꯆꯤꯡꯡꯂꯣꯝꯗꯗꯤ ꯈ꯭ꯔꯤꯁꯇꯦꯟꯅ ꯑꯌꯥꯝꯕꯅꯤꯅ
ꯎꯝ ꯎꯝ ꯎꯝ
ꯑꯝ ꯎ ꯎꯝ
ꯒꯥꯟꯉꯥꯏ ꯇꯧꯗ꯭ꯔꯦ ꯅꯣꯏ
ꯇꯧꯗ꯭ꯔꯦ ꯒꯥꯟꯉꯥꯢꯗꯤ ꯅꯪ
ꯎꯝ
ꯖꯥꯅꯋꯥꯔꯤꯗ ꯑꯗꯨꯗꯤ
ꯎꯝ
ꯍꯩꯁꯨ
ꯎꯝ
ꯇꯨ ꯊꯥꯎꯖꯟ ꯀꯌꯥꯗꯔꯥ ꯑꯩꯅ ꯁꯤꯗ ꯂꯩꯗ꯭ꯔꯤꯉꯩꯗ ꯃꯈꯥꯔꯣꯝꯗ ꯂꯩ ꯃꯇꯝꯗꯀꯣ
ꯎꯝ
ꯀ꯭ꯂꯥꯁ ꯑꯦꯂꯚꯦꯟ ꯍꯣꯏ ꯀ꯭ꯂꯥꯁ ꯑꯦꯂꯚꯦꯟ ꯇꯨꯌꯦꯜꯞ ꯀꯥꯕ ꯃꯇꯝꯗ ꯑꯣꯏꯔꯝꯅꯤ
ꯎꯝ
ꯌꯥꯎꯁꯪꯗ
ꯎꯝ
ꯐꯖꯅ ꯆꯠꯅꯔꯝꯅꯤꯅꯦ ꯇꯩꯕ
ꯑꯣ ꯑꯕꯦꯔ ꯇꯩꯕꯗꯣ
ꯍꯣꯏ
ꯏꯁ ꯏꯁ
ꯀꯥꯏ ꯆꯠꯕꯔꯥ ꯍꯥꯏꯗꯣ ꯑꯣꯇꯣ ꯑꯄꯥꯠꯕ
ꯑꯗꯨ ꯃꯤ ꯃꯉꯥ ꯃꯤ ꯃꯉꯥ ꯃꯨꯛꯅꯦ ꯕꯥꯛꯀꯦꯠꯇ ꯄꯨꯑꯦ ꯕꯀꯦꯠ ꯑꯃ ꯄꯨꯔꯤꯅꯦ ꯏꯁꯤꯡ ꯍꯩꯔꯤꯉꯥꯏ ꯑꯗꯨ ꯂꯥꯁꯇ ꯂꯥꯁꯇ ꯄꯨꯂꯤꯁꯅ ꯐꯥꯔꯒ ꯂꯝꯕꯤ ꯃꯇꯥꯏꯗ ꯄꯔꯦꯡ ꯍꯜꯍꯥꯜꯂꯒꯕ ꯕꯀꯦꯠ ꯄꯥꯏꯍꯜꯂꯒ
ꯎꯝ
ꯕꯦꯔꯅꯤ ꯑꯍꯥꯟꯁꯨ ꯌꯥꯎꯑꯦꯕ
ꯎꯝ
ꯅꯣꯛꯅꯤꯡꯕꯅꯦ ꯑꯗꯣ ꯇꯩꯔꯒ ꯆꯦꯜꯕ ꯑꯁ ꯂꯣꯢꯔꯦ
ꯆꯩꯗꯤ ꯆꯥꯍꯧꯗ꯭ꯔꯕ ꯅꯠꯇ꯭ꯔꯣ
ꯆꯩ ꯆꯩꯗꯤ ꯆꯥꯗꯦꯗ
ꯎꯝ
ꯑꯣꯇꯣꯗꯨ ꯑꯗꯨꯝ ꯍꯣꯕꯒ ꯑꯗꯨꯝ ꯍꯥꯏꯅ ꯂꯦꯞꯄ ꯌꯥꯗꯦꯗꯅ ꯑꯣꯇꯣꯗꯣ
ꯎꯝ
ꯑ ꯃ ꯑ ꯑꯗꯨ ꯍꯣꯅ ꯅ ꯂꯩ ꯄꯩꯅꯧ ꯇꯣ
ꯑꯣ ꯑꯥ ꯃ ꯃꯊꯛꯀꯤ ꯀꯩꯝꯇ ꯍꯥꯞꯇꯕꯗꯣ
ꯃꯊꯛ ꯀꯗꯣ ꯍꯥꯞ ꯍꯥꯞꯄ ꯍꯣꯕ ꯂꯩꯀꯣ ꯑꯗꯨ ꯂꯦꯞꯄ ꯑꯗꯨ ꯑꯂꯦꯕꯁꯥꯏꯕ
ꯎꯝ ꯎꯝ ꯎꯝ
ꯑꯗꯨꯅ ꯂ ꯂꯦꯞꯁꯨ ꯂꯦꯞꯄ ꯑꯗꯨ ꯇꯣꯡꯅ ꯂꯥꯛꯞꯄꯒꯤꯅꯦ ꯄꯨꯂꯤꯁꯁꯤꯡꯅ ꯐꯥꯔꯒꯗꯤ ꯀꯩꯅꯣ ꯇꯧ
ꯎꯝ ꯆꯩꯗꯤ ꯆꯥꯍꯧꯗ꯭ꯔꯦ
ꯁꯥꯗꯦ ꯍꯥꯏꯁꯕꯤꯗꯤ
ꯎꯝ
ꯍ
ꯍꯧꯖꯤꯛꯀꯥꯟ ꯍꯧꯖꯤꯛꯇꯤ ꯆꯠꯇ꯭ꯔꯕꯣ ꯍꯟꯗꯛꯀꯤꯗꯗꯤ
ꯁꯤꯔꯤꯗꯤ ꯆꯠꯇꯔꯦꯗ ꯁꯤꯔꯤꯗꯤ ꯆꯠꯄ ꯅꯨꯡꯉꯥꯏꯅꯉꯥꯏ ꯃꯔꯨꯞꯁꯤꯡꯒꯨꯝꯕ ꯂꯩꯇꯦꯗꯅ ꯁꯣꯝꯗꯗꯤ ꯈꯪꯅꯕ ꯈꯔ ꯂꯩꯕꯒꯤ ꯑꯗꯨ ꯆꯠꯃꯤꯟꯅꯕ ꯋꯥꯅꯦꯕ
ꯎꯝ
ꯕꯥꯢꯌꯦ ꯕꯣꯜ ꯕꯣꯜ
ꯎꯝ ꯎꯝ
ꯄꯥꯎꯗꯔ ꯗꯣ ꯈꯥꯎꯗ ꯊꯥꯝꯃ ꯆꯠꯂꯤꯅꯦ ꯋꯥꯉꯥꯡ ꯃ ꯁꯥꯏ ꯂꯥꯛ ꯋꯥꯉꯥꯡꯁꯦ ꯋꯥ ꯉꯥꯡꯒꯥꯡ ꯂꯗ ꯑꯗꯨꯝ ꯇꯔꯀ ꯁꯦꯝꯣ ꯆꯥꯟꯅꯅ ꯀ
ꯎꯝ ꯎꯝ
ꯇꯧꯕꯅꯤꯅꯦ ꯏꯁ ꯅꯧꯅꯤꯡꯉꯦꯁꯨ ꯈꯜꯂꯦ ꯀ ꯅꯥꯟ ꯑꯥ
ꯄꯩꯁꯥ ꯊꯠꯄ
ꯁ ꯊꯦ ꯊꯂꯦ ꯑꯗꯨ ꯄꯥꯁꯨ ꯌꯦ ꯅꯤꯕꯨꯗꯤ ꯑꯩꯈꯣꯏꯁꯨ ꯑꯗꯨꯝ ꯈꯔ ꯈꯔ ꯑꯗꯨꯝ ꯄꯤꯗꯦ ꯄꯤꯕꯗꯤ ꯌꯥꯝ ꯄꯤꯗꯦꯕꯀꯣ ꯃꯤ ꯌꯥꯝꯕ ꯃꯐꯝꯗ ꯌꯥꯝꯕ ꯑꯗꯨꯝ ꯃꯣꯏꯅ ꯅꯤꯕꯗꯣ ꯈꯤꯇꯪꯅ ꯇꯅ ꯄꯤꯔꯒ ꯈꯠ ꯄꯩꯔꯒ ꯑꯗꯨꯝ ꯆꯦꯜꯂꯤ ꯃꯤꯅꯦ
ꯎꯝ
ꯈꯜꯂꯒ
ꯅꯨꯡꯉꯥꯏꯕꯅꯦꯕ
ꯍꯣꯏ ꯑꯗꯨ ꯃꯇꯝꯗꯤ ꯅꯨꯡꯉꯥꯏ ꯍꯥꯏꯇꯥꯔꯦ
ꯍꯧꯖꯤꯛꯇꯤ ꯅꯨꯡꯉꯥꯏꯇ꯭ꯔꯕꯣ
ꯍꯧꯖꯤꯛꯇꯤ ꯑꯗꯨꯝ ꯃꯇꯝ ꯍꯦꯜꯂꯕꯅꯤꯅ ꯁ ꯆꯠꯇ꯭ꯔꯦꯅꯦ
ꯀꯩꯝꯇ ꯐꯥꯎꯈꯤꯗ꯭ꯔꯦꯗ꯭ꯔꯥ ꯀꯩꯝꯇ ꯆꯠꯅꯤꯡꯈꯤꯗ꯭ꯔꯦ
ꯆꯠꯗꯧꯕꯁꯨ ꯃꯇꯥꯡ ꯆꯥꯗ꯭ꯔꯦꯗ ꯅꯠꯇꯦ ꯃꯤꯁꯨ ꯂꯩꯇꯦꯗꯟ ꯈꯟꯅꯕꯁꯨ ꯂꯩꯇꯕꯅꯤꯗ
ꯍꯝ
ꯁꯣꯝꯅꯗꯤ ꯅꯛꯄꯅꯤꯅꯀꯣ ꯑꯁꯤꯒꯤꯗꯤ ꯃꯐꯝꯒꯤ ꯃꯇꯨꯡ ꯃꯇꯨꯡꯏꯟꯅ ꯁꯣꯏ ꯂꯩꯕ ꯑꯦꯔꯤꯌꯥꯁꯤ ꯎꯝ ꯑꯇꯩꯁꯤꯡ ꯑꯝꯇ ꯌꯥꯎꯗꯣꯏꯕ ꯑ ꯑꯃ
ꯎꯝ
ꯑꯗꯨ ꯈꯪ ꯃꯁꯂꯥꯏ ꯇꯒꯦ
ꯎꯝ
ꯂꯥꯏꯔꯗꯤ ꯐꯖꯅ ꯈꯟꯅꯕ ꯂꯩꯥꯏꯔꯗꯤ ꯆꯠꯄ ꯌꯥꯕꯅꯤꯅ ꯊꯕꯥꯛ ꯆꯣꯐꯗ ꯌꯥꯎꯔꯝꯔꯕꯅꯤꯍꯦ
ꯍꯩꯕ꯭ꯔꯣ
ꯑꯗꯨꯝ ꯁꯨꯝꯝꯅ ꯅꯣꯔꯃꯦꯜꯒꯤꯗꯤ ꯍꯥꯏꯕ ꯑꯇꯩꯗꯤ ꯍꯥꯏꯇꯦ ꯑ ꯑ ꯊꯣꯛꯂꯒꯗ ꯍꯩꯇꯗ ꯆꯨꯝꯅ
ꯎꯝ
ꯎꯝ ꯍꯣꯡꯗꯕꯤꯗꯀꯣ ꯇꯧꯕꯗꯤ ꯍꯩꯌꯦ ꯑꯗꯨ
ꯎꯝ
ꯃꯀꯧ ꯊꯥꯡꯕꯁꯤꯡꯅ ꯇꯧꯕꯁꯤꯡꯗꯨꯗꯤ ꯍꯩꯅꯦ
ꯎꯝ ꯏꯆꯝ ꯆꯝꯕꯗꫭ
ꯎꯝ ꯏꯆꯝꯕꯗꯨꯗ ꯍꯩꯌꯦ
ꯎꯝ ꯏꯁꯩꯗꯤ ꯁꯛꯇ꯭ꯔꯣ ꯅꯪ
ꯀꯥꯏ ꯁꯛꯇꫭꯏꯕ
ꯁꯨꯝ ꯍꯩꯕꯔꯕ ꯅꫭꯏ ꯆꯔꯁ ꯌꯥꯝ ꯆꯠꯂꯨꯗꯅ
ꯀꯂ꯭ꯥꯁꯇ ꯁꯛꯇꯦ ꯑꯩꯗꯤ ꯏꯁꯩ
ꯎꯝ
ꯑꯩꯒꯤ ꯅꯣꯡꯃ ꯀꯣꯂꯦꯖꯀꯤ ꯀꯣꯂꯦꯖꯀꯤ ꯁꯤꯛꯁ ꯁꯦꯃꯤꯁꯇꯔ ꯅꯪ ꯐ꯭ꯂꯦꯕꯔ ꯑꯩꯈꯣꯏꯕꯨ ꯄꯤꯕꯀꯣ
ꯎꯝ
ꯃꯇꯝꯗ ꯏꯁꯥ ꯁꯛꯇꯕꯤꯗ ꯑꯩꯅ ꯖꯣꯛ ꯇꯧꯔ ꯂꯩꯅꯤ
ꯀꯩꯒꯤ ꯆꯥ
ꯖꯣꯕ ꯖꯣꯕ ꯑꯣꯏꯅ ꯇꯧ ꯂꯩꯔꯦ ꯑꯗꯨꯒ ꯏꯁꯩ ꯏꯁꯩꯗ ꯀꯩꯅꯣ ꯁꯥꯔꯒ ꯂꯩꯕ ꯑꯗꯨꯒꯤꯅꯦ ꯎꯝ
ꯎꯝꯝ ꯎꯝ ꯎꯝ ꯄꯥꯅꯥ ꯍꯥꯏꯕ ꯗꯔ꯭ꯦꯁꯇ ꯗꯔ꯭ꯦꯁ ꯇꯅꯦ
ꯎꯝꯎꯝ ꯎꯝ
ꯊꯛꯇ ꯐꯤ
ꯀꯥꯡ ꯆꯤꯛꯑꯝꯒꯗ꯭ꯔꯥꯅ ꯈꯟꯕ
ꯑꯩꯌꯦꯡ ꯂꯥꯛꯑꯦ ꯍꯦꯛ ꯀꯥꯡꯕꯨꯗꯤ ꯈꯔ ꯈꯔ ꯂꯥꯛꯑꯦ ꯍꯥꯏꯅ ꯑꯗꯨꯝ ꯍꯥꯠꯄ ꯋꯥꯅꯤ
ꯎꯝ ꯍꯣꯏꯗꯥ ꯀꯥꯡ ꯈꯔ ꯆꯤꯛꯍꯜꯂꯣ
ꯀꯥꯡꯁꯤ ꯌꯥꯝ ꯅꯤ ꯈꯪ ꯅꯤꯈꯪꯅꯦꯗꯨꯅ ꯅꯥꯀꯣꯡꯗꯇ ꯂꯥꯛꯄꯦ ꯏ ꯏ ꯏ ꯏ ꯍꯥꯏꯔꯏꯅꯦ
ꯎꯝ
ꯀꯥꯁꯤꯡꯁꯦ ꯏ ꯄꯤꯌꯨ ꯏ ꯄꯤꯌꯨ ꯍꯥꯏꯅ ꯍꯥꯏꯅꯦ
ꯎꯝ ꯈꯔ ꯄꯤꯊꯣꯛꯄꯤꯔꯣ ꯃꯣꯏꯗ
ꯆꯥꯛ ꯂꯥꯝꯃꯦ ꯀꯥꯏꯅ ꯑꯩꯅ ꯀꯔꯤꯅ ꯄꯦꯠ ꯊꯥꯖꯤꯜꯂꯦ ꯑꯗꯨꯗ ꯁꯤꯔꯦꯅꯦꯍꯥ ꯈꫭꯡꯉ ꯂꯥꯛꯑꯗꯤ ꯌꯥꯝꯗꯤ ꯍꯥꯠꯈ꯭ꯔꯦ ꯑꯩꯅ
ꯎꯝ
ꯎꯝ ꯏ ꯁꯦ ꯈꯔ ꯀꯟꯕꯒꯤꯅꯦ ꯅꯠꯇꯔꯗꯤ ꯅꯍꯥꯟꯗꯒꯤ ꯅꯥꯕ ꯌꯥꯔꯝꯅꯩ ꯀꯥꯡꯆꯤꯛ
ꯑꯧ
ꯏꯁꯦ ꯁꯥꯔꯤꯕꯅꯤꯅ ꯃꯣꯏꯅ ꯆꯪꯕ ꯉꯝꯗꯕꯩ ꯋꯥꯅꯦ
ꯍꯣꯏ ꯍꯣꯏ ꯍꯣꯏ ꯃꯥꯅꯤ ꯅꯣꯏ ꯂꯩꯔꯤꯗꫭ ꯅꯣꯏ ꯂꯩꯔꯤ ꯃꯐꯝꯗꯣ ꯀꯥꯡꯒ ꯌꯥꯝ ꯆꯤꯛ ꯀꯥꯡꯒ ꯌꯥꯝ ꯂꯩꯔꯝꯅꯤ ꯈꯪꯉꯦ
ꯂꯩꯌꯦ ꯂꯩꯌꯦ ꯁꯦ ꯗꯁꯕꯤꯟ ꯅꯛꯑꯦ ꯑꯩꯈꯣꯏꯗꯤ
ꯎꯝ
ꯗꯁꯕꯤꯟ ꯗꯁꯕꯤꯟ ꯍꯨꯟꯗꯣꯛꯐꯝꯁꯨ ꯅꯛꯑꯦꯕꯀꯣ
ꯎꯝ
ꯑꯗꯨꯕꯨꯗꯤ ꯀꯥꯝꯒꯤ ꯂꯥꯛꯑꯦ ꯍꯥꯏꯗꯤ ꯀꯤꯠꯆꯟꯒꯤ ꯑꯃꯣꯠꯄꯒꯨꯝꯕ ꯍꯨꯟꯗꯣꯔꯝꯕ ꯃꯐꯝꯗꯨ ꯂꯥꯛꯄꯅꯤ ꯅꯣꯡ ꯆꯨꯔꯗꯤ ꯍꯦ ꯍꯦꯟ ꯂꯥꯛꯏꯅꯦ
ꯑꯁ ꯇꯜꯂꯦꯍꯦ
ꯑꯗꯨꯅꯦ ꯑꯩ ꯑꯣꯏꯕꯒꯤꯅꯦ ꯑꯇꯩ ꯑꯣꯏꯔꯗꯤ ꯐꯣꯏꯅ ꯆꯦꯡꯗꯤ ꯅꯥꯔ ꯌꯥꯕꯅꯤ ꯑꯩꯈꯣꯏꯗꯤ ꯏ ꯈꯔ ꯀꯃꯤꯅ ꯆꯪꯕ ꯉꯝꯂꯨ
ꯎꯝ
ꯑꯩꯈꯣꯏꯗꯤ ꯐꯥꯏ ꯐꯥꯏꯇꯤꯡꯒꯤ ꯏꯅꯤꯀꯣ ꯎꯝ ꯃꯥꯅꯦ
ꯎꯝ ꯅꯪꯒꯤ ꯀꯌꯥ ꯋꯥꯠꯂꯤꯒꯦ ꯀꯣꯜ ꯇꯧꯒꯗꯕ
ꯈꯔ ꯋꯥꯠꯂꯤꯗ ꯑꯗꯨꯝ
ꯎꯝ
ꯇꯪꯈꯥꯏꯃꯨꯛ ꯋꯥꯠꯂꯤꯗ
ꯎꯝ
ꯅꯪꯒꯤ ꯂꯣꯏ
ꯂꯣꯏꯗꯣꯔꯦ ꯇꯔꯥ ꯎꯝ ꯃꯥꯄꯟ
ꯎꯝ ꯅꯪꯅ
ꯎꯝ
ꯌꯥꯝꯗ꯭ꯔꯦ
ꯌꯥꯗ꯭ꯔꯦ ꯌꯤꯗ꯭ꯔꯦ ꯑꯀꯥꯎꯟ ꯌꯥꯝꯗꯤ
ꯎꯝ ꯂꯣꯏꯔꯛꯑꯅꯤ ꯑꯗꯨꯝ ꯑꯩꯒꯤꯗꯤ ꯅꯨꯃꯤꯠ ꯑꯃ ꯑꯩ ꯂꯣꯏꯁꯟꯅꯤꯡꯉꯦ ꯍꯌꯦꯡꯒꯨꯝꯕ ꯂꯣꯏꯁꯟꯅꯤꯡꯉꯦ
ꯁꯤꯂꯣ ꯁꯤꯂꯣ